ꯍꯜꯂꯣ ꯇꯥꯕ꯭ꯔꯣ ꯀꯗꯧꯔꯒꯦ
ꯀ꯭ꯔꯤ ꯍꯥꯏꯕ
ꯀꯩꯗꯧꯔꯤꯒꯦ
ꯀꯔꯤꯁꯨ ꯇꯧꯗꯦꯗ ꯍꯤꯞꯄꯤꯅꯦ ꯅꯪꯗꯤ
ꯑꯩꯖꯨ ꯍꯤꯞꯄꯝꯕꯅꯦ ꯀ꯭ꯂꯥꯁ ꯆꯠꯇꯕ꯭ꯔꯣ ꯉꯁꯤꯗꯤ
ꯁꯨꯇꯤꯅꯦ ꯉꯁꯤ
ꯑꯦ ꯀꯩ ꯅꯨꯃꯤꯠꯅꯣꯅꯦ ꯉꯤꯁꯤꯕꯣ
ꯍꯥꯥ
ꯀꯩ ꯅꯨꯃꯤꯠ ꯑꯣꯏꯖꯥꯠꯅꯣ ꯍꯥꯏꯕ ꯁꯨꯇꯤ ꯂꯩꯖꯤꯕꯣ
ꯉ ꯑꯈꯣꯏ ꯀꯩꯅꯣꯒꯤ ꯄꯣꯒ꯭ꯔꯥꯝ ꯂꯩꯕ ꯃꯥꯜꯂꯦ
ꯑꯣ ꯀꯣꯖꯤꯡꯗꯤ ꯖꯠꯄ꯭ꯔꯣ
ꯑꯥꯎ ꯆꯠꯂꯦ ꯅꯨꯡꯇꯤꯒꯤ ꯑꯗꯨꯗꯤ ꯂꯦꯞꯄꯥ ꯌꯥꯗꯦ ꯅꯨꯡꯊꯤꯟꯗ ꯆꯠꯂꯦ
ꯑꯣ ꯆꯥꯗ꯭ꯔꯤꯗ ꯅꯨꯡꯁꯤꯠ ꯃꯈꯣꯟ ꯌꯥꯝ ꯇꯥꯏꯅꯦ ꯅꯨꯡꯁꯤꯠ ꯃꯅꯥꯛꯇ ꯐꯝꯕꯒꯤ
ꯐꯦꯟ ꯃꯈꯣꯟꯅꯦ
ꯑꯗꯨꯅꯦ ꯍꯥꯏꯁꯦ ꯅꯨꯡꯁꯤꯠ ꯃꯈꯣꯟ ꯍꯥꯏꯁꯦ
ꯑꯥꯎ ꯁꯥꯕꯒꯤꯀꯣ
ꯎꯝ ꯁꯥꯕꯅꯦ ꯁꯥꯕꯅꯦ ꯍꯟꯗꯛꯇꯤ ꯉꯁꯤꯅ ꯍꯦꯟꯅ ꯁꯥꯕꯅꯦ
ꯎꯝ ꯅꯪꯗꯤ ꯁꯥꯗ꯭ꯔꯣ
ꯁꯥꯕꯩꯅꯤꯅꯦ ꯐꯦꯟ ꯃꯈꯥꯗ ꯐꯝꯃꯤꯅꯦ ꯑꯩꯈꯣꯏ ꯍꯤꯞꯄꯝꯃꯤꯅꯦ ꯑꯩꯈꯣꯏꯁꯨ
ꯑꯣ ꯀꯅꯥ ꯀꯅꯥ ꯂꯩꯔꯤꯅꯣ
ꯍꯣꯏ ꯏꯊꯟꯗ ꯂꯩꯗ ꯍꯧꯖꯤꯛꯇꯤ
ꯅꯨꯉꯥꯏꯔꯦꯅꯦ ꯌꯨꯝꯗꯔꯣ
ꯑ ꯌꯨꯝꯗꯅꯦ ꯔꯨꯝꯗ ꯂꯩꯌꯦꯅꯦ
ꯀꯩ ꯃꯊꯦꯜ ꯆꯥꯔꯒꯦ ꯉꯁꯤ
ꯆꯥꯗ꯭ꯔꯤꯌꯦ ꯌꯦꯟꯖꯥꯡꯗꯤ ꯍꯋꯥꯏꯅꯦ ꯅꯣꯏ ꯊꯣꯡꯗꯦꯗ
ꯑꯣ ꯑꯗꯨꯗꯤ ꯀꯃꯥꯏ ꯈꯪꯕ
ꯑꯈꯣꯏ ꯕꯥꯅ ꯈꯪꯗꯗꯤ ꯀꯩꯅꯣꯅꯦ ꯌꯦꯡꯉꯗꯤ ꯑꯩꯗꯤ ꯌꯦꯟꯖꯥꯡꯁꯦ ꯍꯥꯟꯅ ꯇꯧꯗ꯭ꯔꯗꯤ ꯌꯥꯗꯦ ꯍꯦꯛ ꯍꯧꯒꯠꯄꯒ
ꯂꯣꯏꯔꯦꯍꯦ ꯑꯗꯨꯗꯤ ꯆꯥꯒꯗ꯭ꯔꯥ ꯍꯋꯥꯏ ꯑꯣꯏꯔꯁꯨ
ꯑꯦ ꯍꯋꯥꯏꯗꯤ ꯑꯩꯒꯤ ꯐꯦꯕ꯭ꯔꯥꯏꯠꯅꯦ ꯑꯗꯨꯅ ꯆꯥꯕ ꯇꯥꯕꯅꯤ ꯍꯋꯥꯏꯒ ꯌꯦꯟꯁꯥꯗ ꯀꯔꯝꯕ ꯆꯨꯁ ꯇꯧ ꯍꯥꯏꯔꯗꯤ ꯑꯩꯗꯤ ꯍꯋꯥꯏ ꯆꯨꯁ ꯇꯧꯒꯅꯤ
ꯃꯥꯟꯂꯦ
ꯑꯁꯦꯡꯕꯅꯦ ꯐꯒꯤ ꯅꯠꯇꯦꯅꯦ ꯈ ꯇꯣꯉꯥꯟꯕꯅꯦ ꯑꯩꯈꯣꯏ ꯑꯩ ꯏꯁꯦ
ꯎꯝ ꯃꯥ ꯑꯃꯥꯅꯦ ꯃꯥꯅꯦ ꯌꯥꯝ ꯇꯣꯡꯉꯥꯜꯂꯦ
ꯎꯝ ꯅꯪꯗꯤ ꯀꯩ ꯃꯊꯦꯜ ꯆꯥꯔꯕ ꯆꯥꯛ ꯆꯥꯔꯝꯃꯅꯤ ꯅꯪꯗꯤ
ꯆꯥꯔꯦ ꯍꯧꯖꯤꯛ ꯈꯛꯇ ꯎꯝ ꯏꯟꯖꯥꯡ ꯊꯣꯡꯗꯦ ꯑꯩ ꯉꯁꯤ
ꯌꯦꯔꯨꯝ ꯇꯥꯎꯔ ꯆꯥꯔꯦ
ꯎꯝ ꯌꯦꯔꯨꯝꯒ ꯑꯗꯨꯒ ꯚꯦꯂꯦꯟꯇ꯭ꯔꯤꯗꯣ
ꯎꯝ
ꯑꯗꯨꯒ ꯆꯥꯏ
ꯐꯥꯖꯩꯅꯦ ꯈꯪꯉꯕ ꯏꯟꯖꯥꯡ ꯊꯣꯡꯗꯦ ꯍꯥꯏꯔꯗꯤ ꯀꯔꯤꯅꯣ ꯍꯧꯖꯤꯛ ꯏꯟꯖꯥꯡ ꯊꯣꯡꯗꯕꯤꯗ ꯆꯥꯔꯦ ꯍꯥꯏꯔꯗꯤ ꯌꯦꯔꯨꯝ ꯌꯦꯔꯨꯝ ꯅꯠꯇ꯭ꯔꯒ ꯄꯐꯣꯔꯗꯤ ꯌꯥꯎꯔꯅꯦꯕ ꯈꯪꯕ꯭ꯔꯥ
ꯑꯗꯨꯝ ꯈꯪꯉꯄꯣꯠꯅꯦ
ꯌꯥꯝ ꯈꯪꯉꯤꯀꯣ ꯅꯪꯗꯤ
ꯑꯩꯈꯣꯏꯗꯤ ꯈꯪꯕꯅꯦ ꯑꯩꯈꯣꯏꯖꯨ ꯇꯧꯕꯅꯤꯅ
ꯏꯊꯟꯗ ꯂꯩꯕꯅꯤꯅ ꯑꯩ ꯊꯣꯡꯅꯤꯡꯉꯥꯏ ꯇꯜꯂꯦꯕ
ꯎꯝ
ꯏꯆꯦꯗꯣ ꯌꯨꯝꯗ ꯆꯠꯈꯤꯕ
ꯎꯝ
ꯑꯗꯨꯒꯤ ꯆꯥꯛ ꯑꯝꯇ ꯆꯥꯗ꯭ꯔꯦ ꯑꯩ ꯏꯊꯟꯗ ꯂꯩꯕꯒꯤ
ꯆꯥꯛ ꯆꯥꯅꯤꯡꯗ꯭ꯔꯗꯤ ꯃꯦꯒꯤꯗꯣ ꯆꯥꯛꯀꯨꯝꯕ ꯊꯣꯡꯅꯤꯡꯗ꯭ꯔ ꯏꯟꯖꯥꯡꯒꯨꯝꯕ ꯊꯣꯡꯅꯤꯡ ꯏꯟꯖꯥꯡꯒꯨꯝꯕ ꯊꯣꯡꯅꯤꯡꯗ꯭ꯔꯦ ꯆꯥꯛꯀꯨꯝꯕ ꯊꯣꯡꯅꯤꯡꯗ꯭ꯔꯦ ꯍꯥꯏꯗꯤ ꯃꯦꯒꯤꯗꯣ ꯑꯅꯤ ꯑꯍꯨꯝꯒꯨꯝꯕ ꯊꯣꯡꯖꯤꯜꯂꯣ ꯑꯗꯨꯏꯗꯤ ꯑꯗꯨꯝ ꯄꯨꯛ ꯊꯜꯂꯕꯅꯤ ꯑꯅꯤ ꯑꯩ ꯐꯥꯎꯕ ꯑꯅꯤ ꯆꯥꯕꯗ ꯑꯗꯨꯝ ꯄꯨꯛ ꯊꯜꯂꯦ ꯑꯗꯨꯗꯤ ꯅꯪꯗꯤ ꯑꯃ ꯇꯪꯈꯥꯏꯒꯨꯝꯕꯗꯤ ꯑꯗꯨꯝ ꯀꯣꯟꯅꯅꯤꯗ
ꯂꯩꯔꯒ ꯂꯩꯌꯦ ꯇꯔꯥ ꯂꯩꯕꯤꯕꯅꯦ ꯉꯔꯥꯡ ꯑꯩꯅ
ꯎꯝ
ꯑꯁ ꯆꯥꯕ ꯍꯥꯎꯇꯦꯗ ꯉꯔꯥꯡꯁꯨ ꯃꯦꯒꯤ ꯅꯠꯇꯕ ꯃꯤꯃꯤꯒ ꯌꯦꯔꯨꯝ ꯆꯥꯏꯌꯦ ꯑꯁ ꯍꯥꯎꯇꯦꯗ
ꯅꯪ ꯊꯣꯡꯕ ꯍꯩꯇꯕꯩꯅꯦ ꯑꯗꯨꯕꯨꯗꯤ ꯑꯩꯈꯣꯏꯅꯒ ꯊꯣꯡꯕꯗꯤ ꯅꯪ ꯑꯗꯨꯝ ꯄꯥꯝꯖꯒꯅꯤ ꯍꯥꯏꯕꯗꯤ ꯑꯩꯈꯣꯏꯅ ꯊꯣꯡꯕꯖꯦ ꯈꯔ ꯇꯣꯡꯉꯥꯜꯂꯛꯑꯦꯕ
ꯑꯣꯏꯔꯝꯃꯅꯤ ꯍꯣꯏ ꯅꯣꯏꯗꯤ ꯇꯣꯉꯥꯟꯗ ꯃꯤꯅꯤꯅꯀꯣ
ꯑꯈꯣꯏꯗꯤ ꯆꯦꯐꯅꯤꯅ ꯀꯣ ꯆꯦꯐ
ꯑꯣꯏꯔꯝꯃꯅꯤ ꯎꯝ
ꯑꯣꯏꯔꯝꯃꯅꯤ
ꯑꯗꯨꯗꯤ ꯅꯊꯟꯗ ꯇꯧ ꯎꯝ ꯅꯣꯏ ꯃꯥꯕꯨ ꯊꯣꯡꯍꯟꯒꯅꯨ ꯀꯩꯅꯣ ꯆꯤꯐ ꯑꯣꯏꯔꯗꯤ
ꯁꯤꯁ ꯑꯩꯈꯣꯏ ꯏꯃꯥꯅꯁꯨ ꯑꯃꯨꯛ ꯊꯣꯡꯒꯅꯤ ꯑꯩꯅꯁꯨ ꯑꯃꯨꯛ ꯊꯣꯡꯒꯅꯤ ꯀꯣ ꯑꯗꯣ ꯀꯩꯅꯣ ꯍꯟꯗꯛꯇꯤ ꯑꯩꯅ ꯑꯍꯥꯟꯕ ꯀꯣꯜ ꯇꯧꯔꯛꯄꯗꯣ ꯅꯪꯉꯣꯟꯗ
ꯑꯧ
ꯅꯪ ꯅꯁꯥ ꯊꯛꯀꯠꯂꯒ ꯄꯥꯈꯠꯂꯒ ꯋꯥ ꯈꯨꯉꯥꯡꯒꯅꯣ ꯑꯗꯨꯝ ꯈꯪꯉꯦ ꯑꯗꯨꯒ ꯍꯧꯖꯤꯛꯇꯤ ꯑꯗꯨꯒ ꯍꯥ ꯍꯧꯖꯤꯛꯇꯤ ꯅꯪ ꯄꯥꯈꯠꯄ ꯊꯛꯀꯠꯄꯒ ꯀꯦꯝ ꯇꯧꯗ꯭ꯔꯦꯕ ꯌꯥꯝꯅ ꯀꯩꯅꯣ ꯇꯧꯔꯦ ꯌꯥꯝꯅ ꯒ꯭ꯌꯥꯟ ꯇꯥꯔꯦ ꯍꯥꯏ ꯇꯥꯔꯦ
ꯌꯥꯔꯦꯀꯣ
ꯒ꯭ꯌꯥꯟ ꯌꯥꯝ ꯇꯥꯔꯦꯗ ꯅꯪ ꯍꯧꯖꯤꯛ ꯁꯦꯁ
ꯇꯥꯔꯝꯅꯦ
ꯎꯝ
ꯋꯥꯠꯂꯤꯕꯣ ꯆꯥꯛ ꯆꯥꯅꯤꯉꯥꯏ
ꯆꯥꯛ ꯆꯥꯅꯤꯉꯥꯏ ꯋꯥꯠꯂꯤꯌꯦ ꯉꯥꯏꯍꯥꯛ ꯂꯩꯒꯤꯅꯤ ꯉꯜꯂꯤ ꯄꯨꯡ ꯏꯂꯚꯦꯟ ꯊꯔꯇꯤ ꯇꯨꯋꯦꯜꯐ ꯑꯗꯥꯏꯗ ꯆꯥꯗꯣꯏꯅꯦ
ꯍꯥꯏꯕꯗꯤ ꯑꯗꯨꯗ ꯆꯥꯛ ꯆꯥꯔꯒ ꯄꯨꯡ ꯃꯔꯤ ꯑꯗꯥꯏꯗ ꯑꯃꯨꯛ ꯑꯥ ꯀꯥꯐꯤ ꯑꯃ ꯊꯛꯆꯜꯂꯅꯤ ꯑꯈꯥꯕ ꯑꯃ ꯊꯥꯖꯤꯜꯂꯅꯤ ꯑꯗꯨꯒ ꯋꯥꯛꯀꯤꯡ ꯆꯦꯜꯂꯅꯤ ꯋꯥꯀꯤꯡ ꯍꯜꯂꯛꯑꯅꯤ ꯑꯃꯨꯛ ꯁꯦꯛ ꯑꯃꯨꯛ ꯊꯛꯅꯕ ꯑꯗꯩ ꯇꯥꯏꯃꯤꯡꯗꯣ ꯈꯔ ꯈꯥꯏꯗꯣꯛꯇꯗꯤ ꯌꯥꯗ꯭ꯔꯦꯕ ꯍꯥꯏꯕꯩ ꯋꯥꯅꯤ ꯉꯟꯇꯥ ꯆꯥꯛ ꯆꯥꯊꯣꯛꯑꯗꯤ ꯆꯔꯥ ꯋꯥꯅꯤꯡꯕꯗꯣ ꯇꯧꯔꯛꯑꯦꯕ ꯍꯦꯛꯇ ꯄꯨꯡ ꯑꯍꯨꯝ ꯑꯅꯤ ꯑꯅꯤ ꯑꯍꯨꯝꯕ ꯇꯥꯔꯛꯑꯗꯤꯀꯣ ꯑꯆꯥꯄꯣꯠꯀꯨꯝꯕ ꯆꯥꯅꯤꯡꯉꯛꯄꯗꯣ ꯆꯥꯛ ꯂꯥꯈꯠꯂꯛꯄꯗꯣ
ꯑꯗꯨ ꯇꯧꯅꯕ ꯍꯥꯏꯅ ꯑꯗꯨ ꯇꯧꯗꯅꯕ ꯍꯥꯏꯅ
ꯌꯥꯝ ꯇꯨꯝꯅꯤꯡ ꯃꯥꯜꯂꯦ ꯀꯣ ꯎꯝ ꯎꯝ ꯉꯁꯤ ꯇꯨꯝꯕ ꯁꯨꯡꯃꯥꯏ ꯌꯥꯗꯦ ꯄꯨꯡ ꯑꯃꯈꯛꯇꯅꯦ ꯇꯨꯝꯕ ꯑꯩ
ꯁꯥꯕꯩꯅꯦ ꯁꯥꯕꯩꯅꯦ
ꯁꯕꯩ ꯅꯠꯇꯦ ꯁꯥꯅꯤ
ꯀꯩꯗꯧꯕꯒꯤ?
ꯈꯪꯗꯦ ꯀꯩꯒꯤꯔ ꯇꯨꯝꯕ ꯁꯨꯡꯌꯥ ꯌꯥꯗꯕ ꯄꯨꯡ ꯑꯅꯤ ꯇꯨꯝꯗ ꯄꯨꯡ ꯑꯍꯨꯝ ꯇꯨꯝꯃꯦ ꯃꯔꯤꯗ ꯑꯃꯨꯛ ꯍꯧꯒꯠꯂꯦ ꯃꯔꯤꯗ ꯍꯧꯒꯠꯂꯒ ꯃꯉꯥ ꯇꯔꯨꯛ ꯑꯗꯨꯝ ꯇꯨꯝꯃꯦ ꯇꯨꯝꯃꯒ ꯑꯃꯨꯛ ꯇꯔꯦꯠꯇ ꯏꯃꯥꯟꯅꯕꯤ ꯀꯣꯜ ꯇꯧꯔꯛꯑꯕ ꯑꯗꯨ ꯍꯧꯒꯠꯂꯦ ꯑꯗꯨꯗꯒꯤ꯫ ꯇꯨꯝꯗꯦ ꯉꯁꯤ ꯑꯩ
ꯕꯦꯔꯥ ꯀꯥꯔꯦꯍꯦ ꯑꯗꯨꯗꯤ
ꯀꯥꯔꯦ ꯍꯣꯏ ꯀꯩꯒꯤꯅꯣ ꯈꯪꯉꯦ ꯁꯨꯝ ꯇꯨꯝ ꯇꯨꯝꯕ ꯌꯥꯗꯕ
ꯎꯝ ꯁꯥꯕꯩꯁꯨ ꯑꯣꯏꯔꯕꯝꯅꯤꯗ ꯍꯟꯗꯛ ꯉꯁꯤꯁꯦ ꯈꯔ ꯁꯥꯕ ꯑꯥ ꯑꯗꯨꯗꯤ ꯀꯩꯗꯧꯕꯒꯤ ꯅꯪ ꯀꯩ ꯆꯥꯔꯨꯔꯦ ꯑꯗꯨꯗꯤ ꯀꯔꯤ ꯆꯥꯔꯨꯔꯦ ꯅꯪ?
ꯈꯪꯗꯦ ꯀꯩ ꯆꯥꯔꯕ
ꯑꯗꯨꯁꯨ ꯆꯥꯔꯦ ꯍꯥꯏ ꯑꯗꯨꯗꯤ
ꯀꯩꯝꯇꯁꯨ ꯆꯥꯗꯦ ꯍꯥꯏ ꯑꯗꯨꯒ ꯀꯔꯤꯁꯤꯅ ꯇꯨꯝꯕ ꯌꯥꯗꯅ ꯑꯗꯥꯗꯤ
ꯑꯗꯨꯅꯦ ꯈꯪꯗꯕ ꯑꯗꯨꯒꯤ ꯅꯪ ꯈꯪꯕ꯭ꯔꯥ?
ꯈꯪꯗꯦꯅ
ꯈꯪꯐꯝ ꯊꯣꯑꯦꯅꯥ
ꯗꯥꯛ ꯍꯥꯥ
ꯀꯩꯁꯨ ꯍꯥꯏꯗꯦ
ꯑꯩꯅ ꯍꯤꯗꯥꯛ ꯊꯥꯕꯤꯔꯗꯤ ꯐꯅꯤꯗ꯫
ꯊꯥꯕꯤꯌꯣ ꯍꯣꯏ
ꯍꯤꯗꯥꯛ ꯊꯥꯕꯤꯒꯦ ꯍꯤꯗꯥꯛ ꯊꯥꯕꯤꯒꯦ꯫
ꯎꯝ
ꯍꯤꯗꯥꯛꯀꯤꯗꯣ ꯑꯝꯇ ꯑꯩ ꯗꯥꯛꯇꯔꯒ ꯇꯥꯟꯅꯔꯛꯈꯤꯒꯦ ꯀꯔꯤ ꯍꯤꯗꯥꯛ ꯊꯥꯔꯗꯤ ꯐꯅꯤ ꯃꯥꯒꯤꯁꯦ ꯍꯥꯏꯁꯦ ꯔꯤꯁꯔꯁ ꯑꯝꯇ ꯇꯧꯔꯒꯀꯣ
ꯎꯝ
ꯁꯤ ꯅꯨꯄꯤ ꯃꯆꯥꯁꯦ ꯀꯩꯀꯩ ꯇꯧꯔꯗꯤ ꯀꯩꯀꯩ ꯐꯅꯤ ꯍꯥꯏꯕꯗꯣꯀꯣ ꯍꯥꯟꯅ ꯈꯪꯗꯣꯛꯑꯦꯗꯅ ꯅꯪꯒꯤ ꯀꯩꯀꯩꯅꯣ ꯑꯗꯨꯝ ꯌꯦꯡꯒꯅꯤ ꯑꯗꯨꯒ ꯑꯗꯨ ꯍꯤꯗꯥꯛꯇꯣ ꯊꯥꯔꯛꯑ ꯒꯦ
ꯁꯣꯏꯅ ꯑ ꯁꯣꯏꯗꯅ ꯊꯥꯔꯛꯑꯣꯀꯣ
ꯉꯔꯥꯡ ꯕꯣꯜ ꯌꯦꯡꯕ꯭ꯔꯣ?
ꯑ ꯌꯦꯡꯉꯦ꯫ ꯅꯪꯗꯤ ꯌꯦꯡꯕ꯭ꯔꯣ?
ꯌꯦꯉꯦ ꯈꯤꯇꯪ
ꯍꯥꯏꯒꯤꯕꯗꯣ
ꯐꯖꯕ꯭ꯔꯣ ꯉꯔꯥꯡꯒꯤꯗꯣ ꯎꯝ ꯄꯃꯨꯋꯦ
ꯐꯖꯩꯌꯦ ꯎꯝ ꯒꯣꯗꯣꯜꯗꯣ ꯌꯥꯝ ꯊꯤ ꯐꯖꯅ ꯆꯜꯂꯦ ꯍꯥꯏꯕ꯭ꯔꯤ ꯀꯦꯟꯅ
ꯍꯥꯥ
ꯍꯨꯝ
ꯉꯁꯤ ꯑꯃꯨꯛ ꯂꯩꯕ꯭ꯔꯥꯕ
ꯀꯔꯤꯕ ꯉꯁꯤꯔꯣ
ꯎꯝ
ꯍꯣꯏ ꯍꯣꯔꯦꯟ ꯍꯣꯔꯦꯟ ꯍꯣꯔꯦꯟ ꯍꯥꯏꯒꯗ꯭ꯔꯥ ꯍꯌꯦꯡ ꯑꯌꯨꯛ ꯍꯥꯏꯒꯗ꯭ꯔꯥ ꯂꯩ
ꯎꯝ
ꯄꯣꯔꯇꯣꯒꯣꯜꯒ ꯎꯝ ꯀ꯭ꯔꯁꯌꯥ ꯑꯃꯨꯛ ꯂꯩꯔꯦ
ꯑꯉꯥꯡꯔꯤꯞ
ꯐꯖꯒꯗꯧꯔꯤ ꯑꯗꯨ ꯃꯦꯠꯁꯇꯨꯖꯨ
ꯍꯥꯥ
ꯍꯨꯝ
ꯑꯉꯥꯡꯕ ꯂꯤꯠꯄ ꯅꯨꯄꯥꯗꯨꯔꯣ ꯍꯥꯏꯕ
ꯍꯣꯏ ꯍꯣꯏ ꯍꯣꯏ ꯑꯗꯨꯅꯦ ꯑꯗꯨꯅꯦ ꯕꯣꯜ ꯌꯦꯡꯗꯕ ꯃꯤꯅꯤꯅꯀꯣ ꯑꯉꯥꯡꯕ ꯑꯗꯨꯝ ꯍꯥꯏꯔꯤꯅꯤꯉꯣ
ꯁꯤꯁ ꯕꯣꯜ ꯌꯦꯡꯕꯖꯨ ꯍꯩꯇꯅ ꯀꯔꯤ ꯀꯔꯤ ꯈꯪꯉꯤꯅꯣ
ꯌꯦꯡꯕꯗꯤ ꯍꯩꯌꯦ ꯌꯦꯡꯗꯕꯩ ꯋꯥꯅꯦ ꯌꯥꯝ ꯂꯥꯏꯕꯗꯨꯕꯨ
ꯍꯥꯏꯖꯤꯜꯂꯣ ꯍꯥꯏꯖꯤꯜꯂꯣ ꯌꯦꯡꯕ ꯌꯦꯡꯗꯕ
ꯑꯗꯣ ꯅꯪ ꯕꯣꯏꯗꯤ ꯁꯥꯟꯅꯕ꯭ꯔꯣꯅ
ꯑꯩꯉꯣꯟꯗ ꯕꯣꯜ ꯁꯟꯅꯕ꯭ꯔꯥ ꯑꯩ ꯀ꯭ꯔꯤꯛꯀꯦꯠ ꯑꯣꯏꯅ ꯁꯥꯟꯅꯩ ꯑꯩꯗꯤ ꯍꯥ ꯍꯥ ꯍꯥ
ꯑꯗꯨ ꯁ ꯁꯅꯥꯒꯗꯕ ꯃꯥꯟꯗꯦꯕ ꯅꯁꯥꯛꯇꯣ
ꯎꯝ ꯁꯅꯥꯕ ꯅꯠꯇꯦꯗ
ꯎꯝ
ꯍꯩꯔꯣꯏ ꯅꯁꯛꯇꯣ ꯕꯣꯜ ꯀꯥꯎꯕꯒ ꯍꯩꯔꯣꯏ
ꯑꯥ ꯍꯩꯇꯦꯗ ꯑꯍ ꯍꯩꯇꯦ ꯈꯣꯏꯗꯤ ꯕꯣꯜ ꯁꯥꯅꯕ ꯍꯩꯇꯦ ꯍꯥ ꯍꯥ ꯍꯥ ꯈꯣꯏꯗꯤ ꯂꯨꯗꯣ ꯂꯨꯗꯣ ꯑꯣꯏꯅ ꯁꯤꯅꯩ ꯈꯣꯏꯗꯤ
ꯑꯗꯨ ꯍꯥꯏꯔ ꯂꯨꯗꯣ ꯁꯥꯟꯅꯕ꯭ꯔꯣ ꯅꯣꯏꯗꯤ
ꯁꯥꯟꯅꯗꯦ
ꯂꯨꯗꯣ ꯗꯣ ꯅꯨꯡꯉꯥꯏꯕꯅꯦ ꯗꯤꯜꯂꯦꯟꯕꯩꯗꯤ ꯃꯀꯣꯛꯅ ꯃꯔꯨꯅꯤ ꯇꯧꯔ ꯊꯥꯗꯔꯒ ꯃꯀꯣꯛꯇꯣ ꯑꯁ ꯀꯩꯅꯣ ꯇꯧꯅꯤꯡꯉꯦ ꯂꯤꯔꯛꯑꯣ ꯀꯩ ꯋꯥꯔꯤꯅꯣ
ꯑꯩꯁꯨ ꯐꯖꯟꯗꯤ ꯈꯪꯗꯦ ꯑꯗꯣ ꯕꯤꯕꯤꯒꯤꯀꯣ
ꯑꯥ
ꯄꯨꯈ꯭ꯔꯤ ꯅꯪ ꯇꯥꯗꯤ ꯇꯥꯔꯝꯃꯅꯤꯗ
ꯑ
ꯄꯨꯈ꯭ꯔꯤ ꯑꯃꯗꯀꯣ
ꯑ
ꯎꯝ ꯎꯝ ꯄꯨꯈ꯭ꯔꯤ ꯃꯌꯥꯏꯗꯀꯣ ꯑꯦꯄꯜ ꯑꯃ ꯁꯥꯠꯂꯦꯕ ꯍꯩ ꯍꯦ ꯁꯥꯠꯄꯗꯣ ꯅꯨꯄꯥ ꯑꯃꯅꯀꯣ
ꯑꯥ
ꯎꯝ ꯆꯪꯅꯤꯡꯉꯥꯏꯗꯣ
ꯑꯥ
ꯏꯔꯣꯏ
ꯈꯪꯉꯝꯕꯣ
ꯍꯥꯢꯔꯣ ꯍꯥꯏꯔꯣ ꯍꯥꯏ
ꯈꯪꯉꯕꯣ ꯍꯥꯏꯕ ꯅꯪ
ꯈꯪꯗꯦ ꯌꯥ ꯑꯗꯨ
ꯏꯔꯣꯏꯕ ꯆꯪꯕ ꯌꯥꯗꯕ
ꯑꯥ
ꯑꯗꯨꯒ ꯎ ꯁꯤꯞ ꯍꯤ ꯀꯣ
ꯑꯥ
ꯕꯣꯠꯀꯨꯝꯕ ꯑꯗꯨꯁꯨ ꯌꯥꯗꯕ ꯆꯪꯅꯤꯡꯉꯥꯏ ꯑꯗꯣ
ꯑ
ꯍꯗꯣ ꯍꯦꯛꯅꯤꯉ
ꯑ
ꯑꯗꯨ ꯀꯩ ꯃꯔꯝꯒꯤꯔ
ꯍꯦꯜꯀꯣꯇꯔꯗ ꯆꯪꯕ ꯌꯥꯗ
ꯑꯗꯩꯗꯤ ꯀꯩ ꯄꯨꯈꯔꯤꯗ ꯄ ꯀꯃꯥꯏ ꯍꯧꯅꯒꯦ
ꯅꯠꯇꯦ ꯍꯥꯏꯔꯣꯛꯑꯣ
ꯄꯨꯈ꯭ꯔꯤ ꯃꯅꯨꯡꯗꯕꯨ ꯀꯔꯤ ꯀꯔꯤ ꯀꯃꯥꯏꯅ ꯍꯧꯅꯒꯦ
ꯍꯧꯅꯩꯌꯦ
ꯆꯥꯗꯤ ꯍꯪ ꯀꯦ ꯍꯥꯏꯗꯤ ꯍꯧꯖꯤꯛꯇ ꯍꯪꯉꯛꯑꯦ ꯉꯁꯥꯏꯗ ꯍꯪꯉꯛꯄ ꯌꯥꯗ꯭ꯔꯣ
ꯍꯥꯥ